ꯑ ꯇꯥꯔꯕꯣ ꯇꯥꯔꯕꯣ꯫
ꯇꯔꯦ ꯇꯥꯔꯦ꯫
ꯇꯥꯔꯦ ꯇꯥꯔꯦ
ꯆꯥꯛ ꯏꯁꯤꯡ ꯆꯥꯔꯕꯣ ꯀꯃꯥꯏ ꯇꯧꯒꯦ
ꯆꯥꯛ ꯆꯥꯗ꯭ꯔꯤꯌꯦ ꯑꯩ ꯆꯥꯛꯁꯦ ꯄꯨꯡ ꯃꯥꯄꯟ ꯈꯤꯇꯪ ꯍꯦꯟꯅ ꯁ꯭ꯋꯥꯏꯗ ꯆꯥꯏꯌꯦꯕꯀꯣ꯫ ꯍꯥꯏꯕꯗꯤ ꯎꯝ ꯆꯥꯅꯤꯡꯗꯕ ꯍꯥꯏꯇꯥꯔꯦ ꯕ꯭ꯔꯦꯛꯐꯥꯁ ꯀꯩꯀꯥ ꯁꯨꯝ ꯆꯥꯁꯤꯜꯂꯨꯕꯒꯤ꯫ ꯑꯗꯨꯒ ꯑꯗꯨꯗꯁꯨ ꯆꯥꯅꯤꯡꯕꯗꯤ ꯆꯥꯅꯤꯡꯗꯦ ꯑꯗꯨꯒꯁꯨ ꯆꯥꯗꯕ ꯌꯥꯔꯔꯣꯏꯗꯕ ꯑꯗꯒꯤꯗꯤ ꯌꯨꯝꯗ ꯂꯩꯔꯔꯣꯏꯗꯕꯅꯤꯅꯀꯣ ꯑꯗꯨꯅ ꯈꯤꯇꯪ ꯑꯗꯨꯃꯥꯏꯅ ꯇꯧꯕꯅꯦ꯫ ꯑꯗꯨ ꯍꯥꯏꯔꯒ ꯅꯪꯒꯤ ꯃꯤꯡꯁꯦ ꯇꯥꯔꯒ꯫ ꯑꯩꯅ ꯌꯥꯝ ꯄꯥꯝꯖꯕ ꯃꯆꯨ ꯑꯃꯒꯤ ꯃꯃꯤꯡ ꯅꯤꯡꯁꯤꯡꯉꯦ ꯍꯥꯏ ꯇꯔꯦ꯫ ꯕꯦꯒꯤ ꯃꯆꯨ ꯍꯥꯏꯗꯅ ꯑꯃ ꯂꯩꯕꯅꯦꯕꯀꯣ꯫ ꯑꯗꯨꯒꯨꯝꯕ ꯑꯃꯁꯨꯗꯤ ꯌꯥꯝ ꯄꯥꯝꯖꯔꯛꯄ ꯍꯥꯏꯇꯥꯔꯦ ꯑꯩꯅ ꯊꯥꯏꯅ꯫ ꯑꯗꯨꯒꯤꯗꯨꯒ ꯍꯥꯏꯔꯞ ꯃꯥꯟꯅꯒꯦ ꯇꯧꯕꯗꯨꯗ ꯑꯩꯁꯦ ꯑꯗꯨꯒꯤ ꯃꯆꯨꯗꯣ ꯈꯪ ꯅꯤꯡꯁꯤꯡꯕ꯫ ꯊꯥꯏꯅ ꯑꯗꯨ ꯃꯆꯨꯗ ꯑꯃꯨꯛ ꯊꯤꯕꯒꯤꯒ ꯆꯠꯄ ꯌꯥꯝ ꯌꯥꯎꯈ꯭ꯔꯦꯕꯀꯣ꯫ ꯄꯥꯝꯖꯕꯅ ꯍꯦꯟꯃꯟꯕꯒꯤꯀꯣ ꯑꯗꯨꯃꯥꯏꯅ ꯇꯧꯋꯤ꯫ ꯑꯗꯣ ꯅꯪꯗꯤ ꯀꯩꯀꯩ ꯃꯆꯨꯒꯤ ꯐꯤꯔꯣꯟ ꯁꯦꯠꯄ ꯁꯨꯝ ꯄꯥꯝꯖꯔꯛꯀꯦ ꯅꯪꯅ ꯁꯨꯝ ꯍꯥꯏꯗꯤ ꯁꯤꯅ ꯈꯤꯇꯪ ꯆꯥꯅꯩ ꯍꯥꯏꯥꯏꯅ ꯈꯟꯖꯕ ꯄꯥꯝꯖꯕ ꯍꯥꯏꯕ ꯂꯩꯗꯅꯀꯣ꯫ ꯑꯗꯣ ꯑꯩꯗꯤ ꯄꯨꯂꯞ ꯁꯦꯠꯂꯤꯗꯤ ꯍꯥꯏꯔꯛꯀꯅꯣ ꯑꯗꯨꯝ ꯈꯤꯇꯪ ꯍꯦꯟꯅ ꯄꯥꯝꯖꯕꯗꯨꯒꯤ ꯋꯥꯅꯤꯀꯣ ꯑꯩꯅ ꯈꯪꯅꯤꯡꯉꯤꯁꯦ꯫ ꯃꯪꯁꯦꯠꯇꯕꯨꯗꯤ ꯁꯦꯠꯂꯒꯁꯨ ꯄꯥꯝꯖꯕ ꯍꯥꯏꯕ ꯑꯃ ꯂꯩꯗꯅ
ꯑꯣ ꯑꯩꯁꯦ ꯑꯗꯨꯝ ꯄꯨꯆ ꯆꯠꯂꯦ ꯎꯝ ꯑꯗꯣ ꯑꯩꯅ ꯎꯝ ꯄꯥꯝꯕꯁꯦ ꯑꯗꯨꯝ ꯍꯣꯏ ꯑꯩꯗꯤ ꯈꯔ ꯑꯗꯨꯝ ꯌꯥꯝ ꯌꯥꯛꯄꯁꯦ ꯄꯥꯝꯗꯦꯕꯀꯣ꯫ ꯈꯔ ꯑꯗꯨꯝ ꯍꯥꯏꯗꯤ ꯃꯤꯅꯕꯨꯗꯤ ꯅꯨꯄꯥ ꯃꯥꯟꯗꯤ ꯑꯗꯨꯝ ꯍꯥꯏꯅꯅꯦꯅꯕꯀꯣ ꯑꯗꯨꯝ ꯈꯔ ꯏꯪꯇꯛ ꯋꯥꯛꯇꯛ ꯇꯧꯕ ꯃꯆꯨ ꯃꯈꯩꯁꯦ꯫ ꯑꯁꯪꯕꯗ ꯑꯣꯏꯇꯥꯔꯁꯨ ꯑꯁꯨꯝꯕ ꯈꯔ ꯋꯥꯛ ꯇꯧ ꯇꯧꯕ ꯑꯗꯒꯤ ꯑꯉꯥꯡꯕꯗ ꯑꯣꯏꯇꯥꯔꯁꯨ ꯈꯤꯇꯪ ꯋꯥꯛ ꯇꯧꯊꯣꯕ ꯍꯥꯏꯗꯤ ꯈꯪꯗꯦ ꯑꯗꯨꯝ ꯌꯥꯝ ꯌꯥꯛꯄ ꯀꯩꯀꯩ ꯃꯆꯨꯁꯦ ꯌꯥꯝ ꯄꯥꯝꯕ ꯑꯣꯏꯗꯦꯕꯀꯣ ꯑꯗꯣ ꯃꯤꯅꯗꯤ ꯑꯗꯨꯝ ꯍꯥꯏꯌꯦ ꯑꯃꯨꯕꯁꯦ ꯌꯥꯝ ꯄꯥꯝꯅꯩꯅꯀꯣ ꯑꯩ ꯄꯨꯟꯁꯤꯗ ꯑꯃꯨꯕꯁꯦ ꯍꯥꯏꯗꯤ
ꯌꯥꯏ꯫
ꯁꯦꯒꯂꯦꯗꯠ ꯇꯥꯔꯁꯨ ꯌꯥꯝ ꯇꯣꯏꯅ ꯁꯦꯠꯄꯗ ꯑꯩ ꯅꯪ ꯅꯪ ꯑꯩꯅ ꯑꯃꯨꯛ ꯁꯦꯠꯄ ꯎꯔꯝꯕ ꯄꯥꯛ ꯍꯥꯏꯗꯤ꯫ ꯎꯕꯨꯗꯤ ꯎꯏ ꯑꯗꯣꯏ ꯇꯥꯔꯒꯁꯨ
ꯆꯥꯔꯁꯨ꯫
ꯇꯣꯏꯅ ꯁꯦꯠꯄꯗꯣ ꯍꯥꯏꯗꯤ ꯁꯨꯡꯁꯦꯠ ꯁꯦꯠꯇꯦꯕ ꯍꯥꯏꯗꯤ ꯃꯤꯅ ꯑꯩ ꯊꯑꯣꯏꯅ ꯑꯩ ꯑꯃꯨ ꯑꯃꯁꯨ ꯂꯩꯒꯦ ꯍꯥꯏꯕ ꯁꯨꯅ ꯈꯟꯗꯦꯕꯀꯣ ꯑꯃꯨꯕ ꯑꯔꯥꯥꯛꯄꯒ ꯑꯗꯤ ꯑꯩꯩꯅꯪ ꯌꯥꯝ ꯁꯦꯠꯀꯕ ꯃꯆꯨ ꯍꯥꯏꯦ ꯇꯔꯗꯤ ꯑꯉꯧꯕꯒꯨꯝꯕꯁꯤ ꯌꯥꯝ ꯄꯥꯝꯃꯦ ꯑꯗꯒꯤ ꯍꯪꯒꯞꯄꯥꯡꯒ ꯌꯥꯝ ꯄꯥꯝꯃꯦ ꯑꯉꯧꯕ ꯍꯪꯒꯄꯥꯡꯒꯁꯦ ꯑꯗꯨꯝ ꯌꯥꯝ ꯄꯥꯝꯃꯦ ꯑꯗꯨꯒꯗꯨ ꯈꯔ ꯍꯥꯏꯗꯤ ꯃꯆꯨ ꯀꯩ ꯍꯥꯏꯅꯤ ꯈꯔ ꯑꯗꯨꯝ ꯋꯥꯕ ꯃꯆꯨ ꯃꯈꯩꯁꯦꯅ ꯄꯥꯝꯃꯦꯕ꯫ ꯑꯣ ꯑꯗꯨ ꯑꯩ ꯑꯃꯨꯕꯗꯤ ꯁꯨꯡ ꯄꯥꯝ ꯄꯥꯝꯗꯦ ꯑꯃꯨꯕꯁꯨ ꯁꯦꯠ ꯁꯦꯠꯇꯦ ꯁꯦꯠꯁꯨ ꯁꯦꯠꯇꯦꯕꯀꯣ ꯃꯤꯅꯒꯨꯝꯕ ꯑꯦ ꯅꯪꯁꯤꯃ ꯍꯥꯏꯔꯞ ꯄꯤꯔꯛꯄꯒꯨꯝꯕꯗ ꯁꯦꯠꯄꯩ ꯋꯥꯅꯦꯕꯀꯣ ꯑꯩ ꯊꯑꯣꯏꯅ ꯑꯃꯨꯕꯥ ꯄꯥꯝꯃꯦ ꯈꯣꯠꯂꯦ ꯇꯧꯔꯒ ꯍꯣꯏ ꯈꯣꯡꯒꯥꯎꯕꯨꯗꯤ ꯑꯃꯨꯕꯁꯨ ꯑꯗꯨꯝ ꯁꯦꯠꯂꯦꯕꯀꯣ ꯑꯃꯨꯕꯗꯤ ꯁꯦꯠ ꯇꯥꯔꯒꯗꯤ ꯑꯗꯨꯝ ꯆꯥꯟꯗ ꯆꯥꯟꯅꯕꯗꯣ ꯍꯥꯏꯕꯗꯤ ꯐꯨꯔꯤꯠꯀꯨꯝꯕ ꯍꯥꯏꯇꯥꯔꯦꯀꯣ ꯐꯨꯔꯤꯠꯀꯨꯝꯕ ꯁꯦ ꯑꯃꯨꯕꯁꯦ ꯁꯨꯡ ꯄꯥꯝ ꯄꯥꯝꯗꯦ ꯁꯨꯡꯂꯩꯁꯨ ꯂꯩꯇꯦꯕꯀꯣ
ꯍꯣꯏ ꯑꯗꯨꯅꯦ ꯑꯩꯒꯤꯗꯤꯀꯣ ꯑꯩꯅ ꯄꯥꯝꯖꯕꯁꯦ ꯑ ꯎꯝ ꯑꯗꯨꯝ ꯄꯥꯝꯖꯕꯁꯦ ꯄꯤꯁꯛ ꯄꯤꯛꯉꯩꯗꯩ ꯁꯤ ꯄꯥꯝꯃꯛꯑꯒ ꯑꯗꯨꯝ ꯂꯩ ꯍꯥꯏꯕꯗꯨꯗꯤ ꯂꯩꯇꯦꯕꯀꯣ ꯑꯗꯨꯝ ꯑꯩꯒꯤ ꯑꯣꯏꯅ ꯇꯁꯦꯡꯅ ꯍꯥꯏꯌꯣ ꯍꯥꯏꯔꯒꯗꯤ ꯆꯍꯤꯒꯤ ꯃꯇꯨꯡ ꯃꯇꯨꯡꯏꯟꯅ ꯑꯗꯨꯝ ꯑꯩꯒꯤ ꯃꯆꯨ ꯑꯄꯥꯝꯕꯁꯦ ꯑꯗꯨꯝ ꯑꯣꯜꯂꯛꯄꯗꯧꯅ ꯇꯧꯋꯦꯕꯀꯣ ꯑꯩꯅ ꯁꯨꯝ ꯈꯪꯉꯛꯄꯗ ꯎꯝ ꯑꯉꯥꯡ ꯑꯣꯏꯔꯤꯉꯩꯗꯗꯤ ꯑꯩꯈꯣꯏꯅ ꯅꯣꯡꯃꯇꯁꯨ ꯂꯩꯖꯔꯨꯕ ꯅꯠꯇꯕꯅꯤꯅ ꯀꯩꯁꯨ ꯒ꯭ꯌꯥꯟ ꯇꯥꯔꯛꯈꯤꯗ꯭ꯔꯦꯕꯀꯣ ꯑꯗꯨꯕꯨ ꯑꯩꯅ ꯁꯨꯝ ꯄꯥꯝꯃꯛꯄꯁꯦ ꯑꯩꯗꯤ ꯌꯥꯝ ꯀꯟꯅ ꯀꯩꯅꯣ ꯇꯧꯕꯁꯦ ꯄꯥꯝꯃꯛꯇꯦꯕꯀꯣ ꯍꯥꯏꯕꯗꯤ ꯍꯣꯏ ꯌꯥꯛꯄ ꯍꯥꯏꯕꯁꯦ ꯀꯩꯁꯨ ꯌꯥꯝ ꯀꯟ ꯄꯥꯝꯅꯕ ꯑꯣꯏꯗꯕꯅꯤ ꯃꯤꯅꯀꯣ ꯑꯗꯨꯕꯨ ꯑꯩꯅ ꯎꯝ ꯈꯪꯉꯛꯄꯗ ꯑꯩꯅ ꯑꯩꯅ ꯌꯥꯛꯑꯦꯗꯤ ꯈꯟꯖꯈꯤꯕ ꯃꯆꯨ ꯄꯥꯝꯗꯤ ꯌꯥꯝ ꯄꯥꯝꯖꯕꯀꯣ ꯑꯗꯨꯒ ꯁꯨꯝ ꯑꯩꯉꯣꯟꯗ ꯆꯥꯟꯅꯔꯣꯏꯗ꯭ꯔꯥ ꯀꯥꯏꯅ ꯑꯗꯨꯃꯥꯏꯅ ꯁꯨꯝ ꯈꯟꯖꯒꯤꯕꯒꯤ ꯑ ꯁꯦꯠꯇꯤ ꯁꯦꯠꯂꯛꯇꯕ ꯄꯥꯛꯅ ꯑꯗꯨꯃꯥꯏꯅ ꯇꯧꯔꯒ ꯂꯥꯛ ꯄ ꯃꯆꯨꯁꯦ ꯃꯩꯈꯦꯠ ꯃꯆꯨꯁꯦ ꯑꯣꯏꯌꯦꯕꯀꯣ ꯃꯩꯈꯦꯠ ꯃꯆꯨꯁꯦ ꯌꯥꯝ ꯄꯥꯝꯃꯛꯑꯦꯕ ꯑꯩꯁꯦ ꯑꯗꯨꯒ ꯉꯁꯥꯏꯒꯤ ꯁꯦꯠꯇꯣꯛꯄꯅ ꯍꯦꯛ ꯏꯀꯥꯏꯖꯕꯗꯣ ꯍꯥꯏꯕꯗꯤ ꯆꯥꯅꯅꯤ ꯆꯥꯅꯔꯣꯏ ꯍꯥꯏꯒꯤꯅꯤ ꯀꯥꯏꯅ ꯁꯨꯃꯥꯏꯅ ꯈꯤꯇꯪ ꯇꯧꯔꯛꯑꯒ ꯁꯦꯠꯇꯤ ꯁꯦꯠꯂꯛꯄꯗꯤ ꯐꯪꯉꯛꯇꯕ ꯑꯗꯨꯒ ꯄꯥꯝꯗꯤ ꯌꯥꯝ ꯄꯥꯝꯃꯛꯄꯁꯦ ꯁꯤꯁꯦ ꯑꯣꯏꯔꯛꯑꯦꯕꯀꯣ ꯑꯉꯥꯡ ꯑꯣꯏꯔꯤꯉꯩꯗ ꯑꯗꯨꯒ ꯑꯩꯅ ꯑꯍꯥꯟꯕ ꯃꯩꯈꯦꯠ ꯃꯆꯨ ꯁꯦꯠꯄꯁꯦ ꯑꯥ ꯈꯤꯇꯪ ꯑꯥ ꯑꯩꯈꯣꯏꯁꯦ ꯃꯣꯔꯦ ꯆꯠꯂꯦꯕꯀꯣ ꯑꯩꯈꯣꯏ ꯀꯀꯥ ꯍꯣꯏ ꯃꯌꯥꯝ ꯑꯗꯨꯃꯥꯏꯅ ꯇꯧꯔ ꯆꯠ ꯀꯥꯟꯁꯤꯗ ꯑꯥ ꯑꯗꯨꯗꯅ ꯍꯥꯏꯕꯗꯤ ꯀꯩ ꯂꯩꯕꯤꯌꯨꯒꯦꯅ ꯍꯪꯕꯁꯤꯗ ꯊꯥꯏꯅꯗꯤ ꯑꯗꯨꯝ ꯁꯤ ꯂꯩꯕꯤꯌꯨ ꯍꯥꯏꯕꯒꯤ ꯄꯣꯠꯁꯤ ꯂꯩꯇꯦꯗꯅꯀꯣ ꯑꯗꯨꯝ ꯃꯤ ꯑꯃꯅ ꯑꯗꯨꯝ ꯂꯩꯔꯛꯄꯗꯨꯗ ꯄꯪꯁꯦꯠ ꯁꯦꯠꯄꯅꯦꯕ ꯄꯥꯝꯖꯔꯒꯁꯨ ꯁꯤ ꯄꯥꯝꯃꯤ ꯈꯣꯠꯂꯤ ꯀꯩꯁꯨ ꯍꯥꯏꯕꯒꯤ ꯀꯩꯅꯣ ꯂꯩꯇꯕ ꯑꯗꯣ ꯑꯗꯨꯃꯥꯏꯅ ꯃꯣꯔꯦ ꯆꯠꯄꯁꯤꯗꯗꯤ ꯑꯗꯨꯃꯥꯏꯅ ꯍꯪꯉꯛꯄꯁꯤꯗ ꯑꯩꯅ ꯅꯪꯅ ꯑꯄꯥꯝꯕ ꯑꯃ ꯑꯗꯨꯝ ꯈꯜꯂꯣ ꯍꯥꯏꯕ ꯁꯤꯗ ꯍꯧꯖꯤꯛ ꯃꯩꯈꯦꯠ ꯃꯆꯨꯒꯤ ꯐꯨꯔꯤꯠ ꯃꯆꯨ ꯑꯃ ꯈꯜꯂꯦꯕ ꯑꯩꯁꯤ ꯀꯣ ꯑꯗꯨ ꯈꯜꯂꯒ ꯑꯗꯨꯗꯨꯅ ꯑꯍꯥꯟꯕ ꯑꯣꯏꯗꯣꯏꯅꯤ ꯑꯩꯅ ꯆꯠꯄꯁꯦ ꯀ꯭ꯂꯥꯁꯁꯦ ꯐꯥꯏꯚ ꯁꯤꯛꯁ ꯁ꯭ꯋꯥꯏꯗ ꯑꯣꯏꯒꯗ꯭ꯔꯥ ꯈꯪꯗꯦꯀꯣ ꯑꯗꯨꯗꯣ ꯑꯗꯨꯗꯨꯅ ꯑꯍꯥꯟꯕ ꯑꯣꯏꯔꯒ ꯑꯩꯅ ꯄꯥꯝꯖꯕ ꯃꯆꯨ ꯑꯃ ꯂꯩꯕ ꯍꯥꯏꯖꯦ ꯑꯗꯨꯗ ꯑꯣꯏꯌꯦꯕꯀꯣ ꯃꯩꯈꯦꯠ ꯃꯆꯨꯁꯦ ꯑꯗꯨꯗꯒꯤꯁꯨ ꯑꯃꯨꯛ ꯌꯨꯝꯗ ꯑ ꯁꯨꯝ ꯂꯩꯕꯗꯗꯤ ꯏꯁꯥꯅ ꯂꯩꯕ ꯈꯣꯠꯄ ꯁꯨꯝ ꯌꯥꯎꯗꯕꯅꯤꯅ ꯊꯣꯏꯅ ꯃꯆꯨꯁꯦ ꯑꯗꯨ ꯄꯥꯝꯕ ꯄꯥꯝꯗꯕ ꯂꯩꯒꯤꯗꯦꯕꯀꯣ ꯑꯗꯨ ꯃꯇꯨꯡꯗ ꯑꯩꯅ ꯀ꯭ꯂꯥꯁꯁꯦ ꯑ ꯅꯥꯏꯟ ꯇꯦꯟ ꯀꯥꯔꯛꯄ ꯁ꯭ꯋꯥꯏꯁꯤꯗ ꯑꯩꯅ ꯌꯥꯝ ꯁꯦꯠꯂꯛꯄ ꯃꯆꯨꯁꯦ ꯕ꯭ꯂꯦꯛꯀ ꯋꯥꯏꯠꯀꯅꯦꯕꯀꯣ ꯐꯨꯔꯤꯠ ꯑ ꯈꯨꯡꯒꯥꯎꯗꯤ ꯊꯣꯏꯅ ꯁꯨꯈꯟꯕꯨ ꯈꯟꯖꯤꯜꯂꯨꯗ꯭ꯔꯦꯀꯣ ꯐꯨꯔꯤꯠꯁꯤꯗꯗꯤꯅꯦ ꯕ꯭ꯂꯦꯛꯀ ꯋꯥꯏꯠꯀ ꯅꯠꯇꯕ ꯐꯤꯔꯣꯜꯁꯦ ꯑꯃꯠꯇ ꯃꯁꯤꯡ ꯊꯥꯗꯕꯩ ꯇꯥꯏꯕꯇ ꯇꯧꯕꯁꯦ ꯇꯧꯋꯦꯕ ꯑꯩꯁꯦ ꯑꯗꯨꯗ ꯀ꯭ꯂꯥꯁ ꯅꯥꯏꯟ ꯇꯦꯟ ꯁ꯭ꯋꯥꯏꯁꯤꯗꯀꯣ ꯑꯗꯨꯗꯒꯤ ꯑꯃꯨꯛ ꯏꯂꯚꯦꯟ ꯇꯨꯋꯦꯜꯞ ꯆꯠꯄꯁꯤꯗꯗꯤ ꯑꯃꯨꯛ ꯑꯥ ꯂꯩꯈꯤꯗ꯭ꯔꯦ ꯍꯥꯏꯕꯗꯤ ꯃꯐꯝꯗꯨꯁꯨ ꯑꯩꯅ ꯂꯩꯔꯤꯕ ꯃꯐꯝꯗꯨꯁꯨ ꯐꯤꯔꯣꯜꯗ ꯀꯩꯗ ꯌꯥꯝꯅ ꯑ ꯏꯁꯇꯥꯏꯜ ꯇꯧꯕꯒꯤ ꯃꯐꯝꯁꯦ ꯑꯣꯏꯗꯕꯗꯒꯤ ꯄꯪꯂꯩ ꯂꯩꯔꯒ ꯄꯪꯁꯦꯠ ꯁꯦꯠꯂ ꯑꯗꯨꯃꯥꯏꯅ ꯂꯩꯈꯒ꯭ꯔꯦꯕ ꯑꯗꯨꯗꯒꯤ ꯀꯣꯟꯅ ꯊꯣꯛꯂꯛꯑ ꯃꯇꯨꯡꯗ ꯑꯩꯅ ꯑꯃꯨꯛ ꯄꯥꯝꯃꯛ ꯕꯁꯤ ꯅꯪꯅ ꯍꯥꯏꯕ ꯑꯗꯨꯃꯥꯏꯅ ꯈꯤꯇꯪ ꯋꯥꯎꯗꯔꯛꯄ ꯕꯦꯒꯤ ꯃꯆꯨꯒꯨꯝꯕ ꯑꯗꯒꯤ ꯄꯣꯠꯁꯦ ꯑꯃ ꯍꯥꯏꯔꯁꯨ ꯈꯤꯇꯪ ꯋꯥꯎꯊꯣꯛꯄ ꯃꯆꯨꯒꯤ ꯇꯥꯏꯞꯇ ꯇꯧꯕꯁꯦ ꯁꯤ ꯄꯥꯝꯕ ꯍꯧꯔꯛꯑꯦꯕꯀꯣ ꯉꯁꯥꯏꯒꯤ ꯑꯉꯧꯕ ꯑꯃꯨꯕꯗꯣ ꯑꯃꯨꯛ ꯄꯥꯝꯒꯤꯗ꯭ꯔꯦꯕ ꯍꯧꯖꯤꯛꯇꯤ ꯃꯩꯈꯩꯠ ꯃꯆꯨ ꯀꯩꯀꯥꯗꯣ ꯄꯥꯝꯗ꯭ꯔꯦꯕ ꯑꯗꯨꯃꯥꯏꯅ ꯇꯧꯔꯛꯑꯦ ꯑꯗꯨꯒ ꯍꯧꯖꯤꯛ ꯍꯧꯖꯤꯛꯀꯤ ꯑꯣꯏꯅ ꯍꯥꯏꯔꯒꯗꯤ ꯑꯩꯁꯦ ꯃꯆꯨ ꯊꯣꯏꯅ ꯈꯟꯗ꯭ꯔꯦ ꯇꯧꯕꯇꯕꯨ ꯁꯨꯝ ꯑ ꯑꯩꯅ ꯍꯧꯖꯤꯛꯁꯦ ꯄꯥꯝꯕ ꯍꯥꯏꯔꯒꯗꯤ ꯈꯤꯇꯪ ꯉꯧꯕ ꯈꯣꯠꯄ ꯋꯥꯎꯕ ꯑꯃꯣꯠꯄ ꯈꯪꯒꯗꯕ ꯃꯆꯨꯁꯤꯗꯤ ꯑꯃꯨꯛ ꯄꯥꯝꯗ꯭ꯔꯦ ꯏꯁꯥꯥꯁꯦ ꯌꯥꯝ ꯐ꯭ꯔꯤ ꯑꯣꯏꯗꯕꯗꯧꯅ ꯇꯧꯋꯦꯕꯀꯣ ꯑꯗꯨꯅ ꯃꯝꯂꯞ ꯇꯧꯕ ꯃꯆꯨꯁꯤ ꯑꯃꯨꯛ ꯄꯥꯝꯃꯤ ꯍꯧꯖꯤꯛꯅ ꯁꯟꯊꯤ ꯃꯆꯨꯒꯨꯝꯕ ꯑꯗꯒꯤ ꯏꯁꯪ ꯃ ꯆꯨꯒꯨꯝꯕ ꯑꯁꯪꯕꯗ ꯑꯣꯏꯔꯁꯨ ꯑꯗꯒꯤ ꯑꯃꯨꯕ ꯑꯗꯨꯝ ꯂꯩꯗꯅꯀꯣ ꯈꯤꯇꯪ ꯃꯨꯔꯞ ꯇꯧꯕ ꯃꯆꯨꯁꯤ ꯄꯥꯝꯃꯦꯕ ꯑꯗꯨꯃꯥꯏꯅ ꯇꯧꯋꯤ ꯍꯧꯖꯤꯛ ꯍꯧꯖꯤꯛ ꯍꯧꯖꯤꯛꯀꯤ ꯑꯣꯏꯅꯗꯤ ꯑꯗꯨꯒ ꯎꯝ ꯑꯗꯨꯝ ꯑꯉꯥꯡ ꯑꯣꯏꯔꯤꯉꯩꯗꯒꯤ ꯃꯤꯅ ꯀꯩ ꯃꯁꯨ ꯄꯥꯝꯃꯤ ꯍꯪꯉꯛ ꯄꯗ ꯁꯦꯠꯄ ꯁꯦꯠꯇꯕꯤ ꯁꯨꯡ ꯅꯠꯇꯕꯤꯗ ꯑꯗꯨ ꯃꯆꯨꯗꯨꯗꯤ ꯑꯩꯗꯤ ꯍꯥꯏꯔꯒ ꯄꯥꯝꯖꯔꯛꯄ ꯁꯤꯅ ꯑꯁꯪꯕ ꯑꯣꯏꯌꯦꯕꯀꯣ ꯍꯧꯖꯤꯛꯐꯥꯎ ꯑꯗꯨꯝ ꯑꯁꯪꯕꯁꯦ ꯑꯁꯪꯕ ꯑꯗꯨꯝ ꯈꯨꯝꯅꯤꯡꯕꯗꯣ ꯀꯩꯅꯣ ꯅꯪꯒꯤ ꯃꯆꯨꯁꯦ ꯈ꯭ꯋꯥꯏ ꯄꯥꯝꯖꯕꯁꯦ ꯍꯥꯏꯗꯤ ꯑꯁꯪꯕ ꯐꯤꯔꯣꯟꯒꯤ ꯋꯥ ꯅꯠꯇꯕꯤꯗꯀꯣ ꯑꯗꯨꯝ ꯑꯩꯅ ꯄꯥꯝꯖꯕ ꯃꯆꯨꯁꯦ ꯑꯁꯪꯕꯗ ꯁꯨꯃꯥꯏꯅ ꯑꯣꯏꯌꯦꯕꯀꯣ ꯑꯗꯨꯃꯥꯏꯅ ꯂꯩꯌꯦ ꯑꯗꯣ ꯅꯪ ꯍꯧꯖꯤꯛ ꯍꯧꯖꯤꯛꯇꯤ ꯑꯗꯨꯝ ꯊꯥꯏꯅꯗꯒꯤ ꯄꯥꯝꯕ ꯃꯆꯨꯗꯣ ꯄꯥꯝꯕ꯭ꯔꯥ ꯅꯠꯇ꯭ꯔꯥ ꯀꯃꯥꯏꯅ ꯇꯧꯒꯦ
ꯍꯣꯏ ꯑꯗꯨꯝ ꯑꯩꯗꯤ ꯑꯌꯥꯝꯕꯅꯀꯣ ꯑꯉꯧꯕ ꯁꯨꯝ ꯄꯥꯝꯃꯦ ꯑꯉꯧꯕ ꯍꯪꯒꯄꯥꯟꯒ ꯁꯦꯠꯂꯨꯔꯁꯨ ꯁꯦꯠꯂꯨꯗ꯭ꯔꯁꯨꯀꯣ ꯑꯗꯨꯝ ꯑꯉꯧꯕ ꯍꯪꯒ ꯃꯄꯥꯟꯁꯦ ꯃꯤꯅ ꯍꯥꯏꯅꯗꯣꯏꯅꯤ ꯀꯩꯅꯣ ꯅꯪ ꯁꯣꯝꯗ ꯂꯥꯛꯑꯒ ꯍꯪꯒꯥꯄꯥꯟ ꯁꯦꯠꯂ ꯂꯥꯛꯏꯁꯤ ꯅꯪ ꯉꯥꯎꯔꯕꯅ ꯍꯥꯏꯗꯤ ꯑꯩꯅ ꯃꯊꯛꯂꯣꯝꯗ ꯑꯗꯨꯝ ꯂꯥꯏꯔꯤꯛ ꯇꯝꯕ ꯈꯣꯠꯄ ꯆꯠꯄꯁꯦ ꯑꯩ ꯑꯗꯨꯝ ꯃꯥꯏꯗ ꯑꯗꯨꯝ ꯁꯦꯠꯇꯣꯏꯅꯦꯕꯀꯣ ꯈꯣꯏꯕꯦꯝꯃꯁꯨ ꯍꯪꯒꯥꯄꯥꯟ ꯌꯥꯝ ꯄꯥꯝꯃꯦ ꯑꯗꯨ ꯑꯩꯗꯣ ꯍꯪꯒꯥꯄꯟ ꯌꯥꯝ ꯄꯥꯝꯕꯒꯤ ꯍꯥꯏꯕꯗꯤ ꯆꯠꯄ ꯀꯥꯟꯗ ꯃꯤꯅꯒ ꯅꯣꯛꯅꯕꯤꯕꯗꯣ ꯑꯦ ꯍꯪꯒ ꯄꯥꯟꯁꯤꯂ ꯂꯥꯛꯑꯦ ꯈꯣꯠꯂꯤꯕꯅꯤꯅ ꯑꯗꯨꯝ ꯍꯥꯏꯅꯕꯤ꯭ꯔꯅꯤꯅ ꯅꯪꯕꯨꯒ ꯍꯥꯏ ꯃꯥꯟꯅꯕꯁꯤꯡꯅ ꯅꯛꯅꯗꯣꯏꯅꯦꯕ ꯑꯗꯣ ꯑꯉꯧꯕꯒ ꯀꯄ ꯉꯉꯧꯕꯁꯦ ꯌꯥꯝ ꯄꯥꯝꯖꯩ ꯑꯇꯣꯞꯄ ꯃꯆꯨꯗꯤ ꯑꯩꯈꯣꯏ ꯍꯧꯖꯤꯛꯇꯤ ꯑꯗꯨꯝ ꯍꯣꯏ ꯃꯣꯏ ꯑꯗꯨꯝ ꯍꯪꯒꯞ ꯄꯥꯡꯒ ꯁꯨꯝ ꯁꯦꯠꯂꯦ ꯑꯗꯨꯒ ꯈꯔ ꯋꯥꯕ ꯃꯆꯨꯁꯦ ꯑꯗꯨꯝ ꯑꯩꯅ ꯈ꯭ꯋꯥꯏ ꯄꯥꯝꯝꯕꯁꯨ ꯍꯥꯏ ꯇꯥꯔꯗꯤ ꯑꯗꯨ ꯑꯉꯧꯕꯒ ꯍꯪꯒꯄꯥꯡꯒ ꯑꯗꯨꯃꯥꯏꯅ ꯍꯥꯏꯒꯅꯤ ꯑꯗꯨꯝ ꯑ ꯐꯨꯔꯤꯠꯇ ꯑꯃ ꯂꯩꯔꯁꯨꯀꯣ ꯑꯗꯨꯝ ꯌꯦꯡꯗꯣꯏꯅꯦꯕꯀꯣ ꯑꯉꯥꯡ ꯑꯣꯏꯔꯤꯀꯥꯟꯗ ꯑꯗꯨꯝ
ꯀ
ꯃꯄꯥꯟꯜ ꯑꯣꯏꯔꯒ ꯑꯗ ꯑꯩꯈꯣꯏ ꯊꯕꯛꯀꯤ ꯁ꯭ꯋꯥꯏꯗ ꯈꯔ ꯈꯔ ꯑꯉꯧꯕꯒꯨꯝꯕ ꯌꯥꯎꯕ ꯅꯠꯇ꯭ꯔꯒ ꯑꯉꯧꯕ ꯑꯣꯏꯔꯒ ꯑꯗꯩ ꯑꯄꯥꯟ ꯈꯤꯇꯪ ꯌꯥꯎꯕꯒꯨꯝꯕ ꯑꯗꯨꯒꯨꯝꯕꯁꯦ ꯑꯗꯨꯝ ꯊꯤꯔ ꯂꯩꯕ ꯅꯠꯇ꯭ꯔꯒꯅ ꯑꯉꯧꯕ ꯉꯥꯛꯄꯥꯡꯒ ꯑꯗꯨꯝ ꯃꯔꯥꯡ ꯃꯔꯥꯡ ꯂꯥꯡꯕ ꯆꯦꯛꯀ ꯆꯠꯄꯗꯣ ꯑꯗꯨꯒꯨꯝꯕ ꯇꯑꯣꯏꯅ ꯊꯤꯔꯒ ꯑꯗꯨꯝ ꯂꯩꯗꯣꯏꯅꯦꯕꯀꯣ ꯑꯗꯨꯝ ꯄꯥꯝꯕ ꯑꯣꯏꯕ ꯑꯅꯤ ꯀꯝꯕꯤꯅꯦꯁꯟꯗꯣ ꯌꯥꯝ ꯄꯥꯝꯖꯕ
ꯑ ꯍꯣꯏ ꯑꯗꯣ ꯅꯪꯅ ꯑꯉꯧꯕ ꯄꯥꯝꯃꯦ ꯍꯥꯏꯕꯗꯨꯗꯤ ꯌꯥꯝ ꯆꯥꯟꯅꯩꯌꯦ ꯌꯥꯝ ꯏꯪꯖ ꯇꯞꯆꯔꯒ ꯅꯪꯅ ꯇꯧꯊꯣꯂꯛꯄ ꯅꯪꯒꯤ ꯃꯑꯣꯡꯗꯨꯒ ꯌꯥꯝ ꯆꯥꯟꯅꯕꯗꯨ ꯌꯥꯝ ꯏꯪꯕ ꯌꯥꯝ ꯌꯥꯝ ꯀꯩ ꯍꯥꯏꯅꯤ ꯈꯪꯗꯦ ꯃꯤꯁꯦ ꯑꯗꯨꯝ ꯏꯪꯍꯜꯂꯒ ꯅꯨꯡꯁꯤꯍꯟꯕꯒꯤ ꯒꯨꯟꯗꯨ ꯅꯁꯥꯟꯗꯁꯨ ꯌꯥꯎꯋꯦꯕꯀꯣ ꯑꯗꯨꯗꯨꯃꯛ ꯑꯗꯨꯝ ꯑꯣꯏꯌꯦ ꯅꯪꯅ ꯄꯥꯝꯃꯤꯕ ꯃꯆꯨꯗꯨꯁꯨ ꯀꯣ ꯑꯗꯨꯒ ꯑꯩꯅ ꯑꯩꯅ ꯄꯥꯝꯗ꯭ꯔꯒꯁꯨ ꯑꯗꯨꯝ ꯁꯦꯠꯄꯗ ꯐꯖꯈꯤꯕꯗꯒꯤ ꯁꯨꯝ ꯄꯥꯝꯕ ꯑꯃꯁꯨ ꯍꯥꯏꯔꯒꯗꯤꯀꯣ ꯑꯉꯥꯡꯕꯒ ꯍꯤꯗꯣꯛꯀꯁꯦ ꯑꯗꯨꯝ ꯑ ꯈꯪꯗꯦ ꯑꯗꯨꯝ ꯆꯥꯟꯅꯕꯒꯤ ꯃꯑꯣꯡꯗ ꯑꯗꯨꯝ ꯍꯥꯏꯅꯔꯛꯑꯦ ꯃꯤꯅ ꯁꯨꯝ ꯁꯦꯠꯄꯗꯀꯣ ꯍꯥꯏꯕꯗꯤ ꯑꯁ ꯅꯪ ꯑꯗꯨ ꯁꯦꯠꯄꯗꯣ ꯌꯥꯝ ꯄꯛꯑꯦ ꯈꯣꯠꯂꯦꯒꯨꯝꯕ ꯍꯥꯏꯕꯁꯦ ꯑꯉꯥꯡꯕꯒ ꯍꯤꯔꯣꯒꯁꯤ ꯑꯣꯏꯑꯕ ꯇꯧꯕꯇꯕꯨ ꯊꯑꯣꯏꯅ ꯑꯩ ꯑꯉꯥꯡꯕꯒ ꯍꯤꯔꯣꯛꯒ ꯂꯩꯕ ꯈꯣꯠꯄ ꯁꯤꯗꯤ ꯑꯩꯅ ꯄꯥꯝꯕ ꯑꯣꯏꯗꯕꯒꯤ ꯑꯗꯨꯝ ꯀꯌꯥ ꯇꯧꯗꯦꯕ ꯁꯨꯝ ꯃꯤꯅ ꯕꯥꯔꯗꯦꯗ ꯀꯩꯗ ꯄꯤꯔꯛꯄ ꯑꯗꯒꯤ ꯑꯩꯈꯣꯏꯒꯤ ꯏꯅꯦ ꯏꯆꯦ ꯃꯈꯩꯅꯒ ꯁꯨꯝ ꯄꯤꯔꯛꯄꯗ ꯃꯆꯨꯗꯣ ꯑꯗꯨ ꯇꯥꯔꯨꯀꯥꯟꯗ ꯇꯥꯕꯗꯒꯤ ꯑꯗꯨꯝ ꯁꯦꯠꯈꯤꯕꯗꯣ ꯑꯗꯨꯃꯥꯏꯅ ꯁꯦꯠꯈꯤꯕꯗꯤ ꯑꯣꯏꯗꯣꯏꯅꯦꯕ ꯑꯗꯨ ꯑꯣꯏꯔꯒꯁꯨ ꯑꯩ ꯊꯑꯣꯏꯅ ꯄꯥꯝ ꯌꯥꯝ ꯀꯟꯅ ꯄꯥꯝꯁꯤꯜꯂꯨꯕꯗꯤ ꯑꯣꯏꯗꯕꯅꯤꯅ ꯑꯗꯨꯝ ꯊꯑꯣꯏꯅ ꯂꯩꯕꯨꯗꯤ ꯂꯩꯇꯦ ꯑꯗꯨꯒ ꯃꯤꯅ ꯁꯨꯝ ꯐꯖꯩ ꯈꯣꯠꯂꯦ ꯍꯥꯏꯕꯗꯒꯤꯁꯨ ꯍꯦꯛ ꯅꯣꯡ ꯐꯥꯗꯁꯨ ꯁꯦꯠꯅꯤꯡꯕ ꯍꯥꯏꯔꯒꯗꯤ ꯑꯉꯥꯡꯕꯒ ꯍꯤꯔꯣꯛꯀꯁꯤ ꯑꯣꯏꯌꯦꯕꯀꯣ ꯑꯗꯨꯃꯥꯏꯅꯗꯤ ꯑꯣꯏꯌꯦ ꯑꯩꯒꯤ ꯑꯣꯏꯅꯗꯤ ꯑꯗꯣ ꯅꯪꯒꯤꯗꯤ ꯃꯤꯅꯒꯁꯤ ꯁꯦꯠꯄꯗ ꯍꯦꯟꯅ ꯄꯛꯆꯩꯒ ꯍꯥꯏꯕ ꯃꯁꯨꯗꯤ ꯂꯩꯇꯕ꯭ꯔꯣ ꯀꯃꯥꯏꯅ ꯇꯧꯒꯦ
ꯍꯥꯏꯗꯦꯗ ꯑꯗꯨꯝ ꯑꯩꯗꯤ ꯑꯗꯨꯝ ꯃꯤꯅ ꯑꯗꯨꯝ ꯍꯥꯏꯗꯤ ꯑꯗꯨꯝꯃꯥꯏꯅ ꯀꯩꯅꯣꯒꯨꯝꯕ ꯍꯥꯏꯔꯛꯄꯗꯤ ꯂꯩꯇꯦ ꯇꯦꯕꯀꯣ ꯑꯗꯨꯝ ꯍꯣꯏ ꯑꯩ ꯊꯕꯛ ꯑꯃ ꯆꯠꯂꯝꯝꯗꯥꯏꯗꯗꯤꯅꯦ ꯑꯗꯨꯝ ꯑꯉꯧꯕ ꯁꯦꯠꯂꯅꯤ ꯑꯗꯣ ꯑꯩꯅ ꯑꯃꯨꯛ ꯆꯠꯄꯗ ꯁꯦꯠꯇ꯭ꯔꯤꯁꯤꯅ ꯀꯩꯒꯤꯅꯣ ꯍꯥꯏꯕ ꯃꯇꯝꯗ ꯍꯥꯏꯗꯤ ꯃꯣꯠꯈꯤꯒꯗ꯭ꯔꯥ ꯀꯩꯗ꯭ꯔꯥ ꯄꯈꯥꯠꯆꯕꯒꯤ ꯁꯦꯠꯇ ꯋꯥꯅꯦꯁꯀꯣ ꯑꯩ ꯍꯧꯖꯤꯛꯁꯤ ꯐꯨꯔꯤꯠ ꯑꯉꯧꯕꯁꯦ ꯇꯔꯥꯒꯤ ꯃꯊꯛ ꯂꯩꯔꯝꯒꯅꯤ ꯑꯉꯧꯕ ꯉꯛꯇꯅꯦ ꯂꯩꯔꯤꯁꯦ꯫
ꯑꯥꯗ ꯂꯩꯕ ꯆꯠꯄꯗꯣ ꯑꯗꯨꯁꯨ ꯑꯉꯧꯕ ꯂꯩꯔꯛꯑꯦ ꯑꯗꯨꯗ ꯑꯉꯧꯕꯅꯦꯕ ꯑꯅꯤ ꯑꯉꯧꯕ ꯑꯍꯥꯟꯅ ꯑꯉꯧꯕ ꯑꯅꯤ ꯈꯜꯂꯝꯕꯅꯦꯕꯀꯣ ꯑꯗꯣ ꯀꯣꯟꯅ ꯑꯃꯨꯛ ꯑꯉꯧꯕꯗ ꯈꯔ ꯑꯃꯨꯕ ꯈꯔ ꯂꯥꯡꯕ ꯈꯣꯠꯄ ꯑꯗꯨꯝ ꯑꯅꯤꯗꯣ ꯇꯪꯈꯥꯏ ꯇꯪꯉꯥꯏ ꯂꯥꯡꯕ ꯑꯃ ꯂꯩꯔꯝꯃꯦ ꯑꯗꯨ ꯂꯩꯔꯛꯄ ꯑꯗꯨꯝ ꯆꯠꯂꯁꯨꯅꯦ ꯑꯗꯨꯝ ꯑꯉꯧꯕ ꯑꯗꯨꯝ ꯃꯌꯥꯝ ꯂꯩꯔꯛꯀꯅꯦꯕ ꯑꯗꯨꯝ ꯐꯤꯔꯣꯜ ꯂꯩꯕꯁꯦ ꯑꯩꯒꯤ ꯐꯨꯔꯤꯠꯁꯦ ꯑꯗꯨꯝ ꯐꯤꯒꯔ ꯁꯥꯔꯠꯅꯤ ꯈꯪꯗꯦ ꯑꯗꯒꯤ ꯀꯣꯂꯔ ꯄꯥꯟꯕꯤꯅꯤ ꯈꯪꯗꯦ ꯑꯗꯒꯤ ꯑꯗꯨꯝ ꯇꯤ ꯁꯥꯔꯠ ꯀꯨꯝꯕꯅꯤ ꯈꯪꯗꯦ ꯑꯗꯨꯝ ꯂꯩꯕ ꯀꯟꯗꯅꯦ ꯑꯉꯧꯕ ꯉꯥꯛ ꯂꯩꯕꯗꯣ ꯑꯗꯨꯃꯥꯏꯅ ꯇꯧꯋꯦ ꯍꯥꯏꯗꯤ ꯊꯑꯣꯏꯅ ꯑꯗꯨꯝ ꯂꯩꯕ ꯈꯜꯂꯨ ꯀꯟꯗꯥꯗꯤ ꯑꯉꯧꯕꯥ ꯍꯦꯛꯇꯥ ꯑꯣꯏꯔꯝꯕꯗꯣ ꯑꯦ ꯐꯖꯩꯅꯦ ꯍꯥꯏꯔ ꯆꯪꯉ ꯌꯦꯟꯒꯨ ꯀꯟꯗ ꯑꯉꯧꯕ ꯍꯦꯛꯇ ꯑꯣꯏꯔꯝꯕꯗꯣ ꯑꯩꯅ ꯊꯑꯣꯏ ꯈꯜꯂꯨꯒꯦ ꯍꯥꯏꯕ ꯅꯠꯇꯕ ꯋꯥꯈꯜꯅ ꯑꯗꯨꯝ ꯈꯜꯂ ꯂꯩꯔꯝꯕꯗꯣ ꯑꯗꯨꯃꯥꯏꯅ ꯇꯧꯋꯦꯕꯀꯣ ꯑꯗꯨꯝ ꯊꯣꯏꯗꯣꯛꯄ ꯑꯁꯤ ꯃꯆꯨ ꯆꯥꯟꯅꯩ ꯈꯣꯠꯂꯦ ꯑꯣ ꯃꯤꯅ ꯑꯗꯨꯝ ꯍꯥꯏꯔꯛꯄ ꯈ ꯈꯣꯠꯄꯗꯤ ꯀꯩꯁꯨ ꯌꯥꯎꯕꯗꯤ ꯂꯩꯇꯦꯗ
ꯑꯣ ꯍꯣꯏ ꯑꯗꯨꯕꯨꯗꯤ ꯑꯗꯨꯝ ꯅꯪꯅ ꯁꯦꯠꯂꯤꯕ ꯑꯉꯧꯕꯗꯨꯅ ꯑꯗꯨꯝ ꯄꯥꯛꯆꯕꯒꯤ ꯍꯥꯏꯔꯛꯇꯕ ꯑꯣꯏꯔꯝꯕꯁꯨ ꯌꯥꯏꯕꯀꯣ ꯑꯗꯨ ꯍꯥꯏꯔꯒꯅꯦ ꯅꯪꯅ ꯍꯪꯒꯄꯥꯟ ꯄꯜꯂꯀꯥꯟꯗ ꯑꯩꯁꯨ ꯍꯥꯡꯉꯄꯥꯟꯁꯦ ꯃꯇꯦꯛ ꯑꯃꯗꯤ ꯄꯥꯝꯃꯝꯃꯦꯕꯀꯣ ꯑꯗꯨꯒ ꯉꯁꯥꯏ ꯍꯥꯏꯕꯗꯣ ꯑꯗꯨꯝ ꯁꯦꯠꯇꯣꯛꯄꯗꯗꯤ ꯍꯦꯛꯇ ꯏꯁꯥꯁꯦ ꯀꯟꯐꯤꯗꯦꯟ ꯈꯤꯇꯪ ꯋꯥꯠꯆꯕꯗꯣ ꯍꯦꯛꯇ ꯆꯥꯅꯔꯝꯃꯣꯏꯗ꯭ꯔꯥꯒꯨꯝꯕ ꯍꯥꯏꯕꯗꯤ ꯍꯪꯒꯥꯄꯥꯟꯒꯨꯝꯕ ꯑꯁꯦ ꯁꯦꯠꯇꯣꯂꯛꯄꯗ ꯈꯤꯇꯪ ꯈꯨꯠꯆꯨ ꯌꯦꯡꯕ ꯃꯤ ꯑꯣꯏꯗꯅꯀꯣ ꯑꯗꯒꯤ ꯈꯤꯇꯪ ꯉꯥꯥꯟꯊꯣꯛꯄꯅꯤꯅ ꯍꯦꯟꯅ ꯃꯨꯁꯤꯟꯈꯤꯗ꯭ꯔꯥ ꯃꯝꯁꯤꯟꯈꯤꯗ꯭ꯔꯅ ꯑꯗꯨꯝ ꯈꯟꯕꯒꯤꯀꯣ ꯑꯗꯣ ꯑꯩꯉꯣꯟꯗ ꯍꯪꯉꯄꯥꯟꯒꯤ ꯑꯃ ꯂꯩꯕꯅꯦꯕꯀꯣ ꯑꯩꯁꯨ ꯂꯩꯗꯤ ꯂꯩꯁꯤꯜꯂꯨꯔꯒ ꯑꯗꯨꯝ ꯁꯦꯠꯄꯁꯦ ꯑꯃꯨꯛꯈꯛ ꯂꯤꯠꯈꯤꯕꯥ ꯃꯥꯜꯂꯦ ꯍꯥꯏꯕꯗꯤ ꯑꯗꯨꯒ ꯋꯤꯟꯇꯔꯒꯤꯁꯨ ꯑꯣꯏꯕꯒꯤ ꯍꯥꯏꯕꯗꯤ ꯑ ꯑꯗꯨꯝ ꯑꯁꯣꯟꯕꯁꯨ ꯑꯣꯏꯈꯤꯕꯒꯤꯀꯣ ꯌꯥꯝ ꯀꯟꯅ ꯁꯦꯠꯅꯈꯤꯗꯕ ꯑꯗꯨꯝ ꯃꯐꯝꯁꯦ ꯍꯦꯛꯇ ꯆꯥꯗꯦꯅ ꯑꯗꯨꯝ ꯈꯟꯈꯤꯕꯗꯣ ꯋꯥꯈꯟꯗ ꯁꯤꯗꯗꯤ ꯁꯤ ꯁꯦꯠꯄꯁꯦ ꯅꯨꯡꯉꯥꯏꯗꯧ ꯃꯥꯟꯗꯦꯅ ꯑꯗꯨꯃꯥꯏꯅ ꯇꯧꯔꯒ ꯑꯃꯗꯤ ꯂꯩꯌꯦꯕꯀꯣ ꯑꯗꯨꯒꯤꯗꯣ ꯅꯪ ꯑꯗꯨꯝ ꯆꯥꯕ꯭ꯔꯥ ꯌꯦꯡꯉꯣ ꯆꯥꯔꯒꯗꯤ ꯅꯪ ꯑꯗꯨꯝ ꯅꯪꯉꯣꯟꯗ ꯑꯗꯨꯝ ꯑꯩ ꯑꯗꯨꯝ ꯄꯤꯕꯤꯔꯒꯦ ꯑꯗꯨꯒ ꯆꯥꯕꯗꯤ ꯌꯦꯡꯉꯣ ꯍꯥꯏꯕꯗꯤ ꯆꯥꯗ꯭ꯔꯒꯗꯤ ꯑꯃꯨꯛ ꯀꯥꯟꯅꯟꯗꯦꯗꯅꯀꯣ ꯑ ꯆꯥꯕ ꯃꯤ ꯑꯃꯗ ꯁꯨꯝ ꯁꯦꯠꯆꯈꯤꯕꯅ ꯐꯩꯗꯅ ꯑꯗꯣ ꯍꯪꯒꯄꯥꯟꯁꯦ ꯑꯩ ꯍꯪꯗꯤ ꯍꯪꯉꯕꯅꯤ ꯃꯤ ꯑꯃꯅꯤ ꯃꯣꯏꯁꯨ ꯍꯪꯒꯄꯥꯟ ꯑꯣꯏꯕꯁꯤꯒꯤ ꯑꯗꯨꯝ ꯄꯥꯝꯐꯥꯠꯇꯕ ꯍꯥꯏꯇꯥꯥꯔꯦ ꯑꯩꯈꯣꯏ ꯏꯅꯥꯎꯄꯥ ꯀꯩꯀꯥꯗ ꯁꯨꯝ ꯐꯪꯕꯗꯁꯨ ꯑꯦ ꯍꯪꯒꯄꯥꯟꯒꯤ ꯑꯃ ꯂꯩ ꯅꯪ ꯌꯦꯡꯒꯦꯔꯥ ꯍꯥꯏꯕꯗ ꯍꯪꯉꯄꯥꯟꯗꯤ ꯀꯩꯅꯣ ꯇꯧꯗꯦꯗ ꯍꯦꯛꯇ ꯍꯥꯏꯕꯗꯣ ꯇꯧꯋꯦꯕꯀꯣ ꯑꯗꯣ ꯉꯁꯤ ꯅꯪ ꯍꯪꯉꯄꯥꯟ ꯄꯥꯝꯃꯦ ꯍꯥꯏꯕꯁꯦ ꯈꯪꯉꯕꯅꯤꯅ ꯅꯪꯉꯣꯟꯗ ꯑꯃꯨꯛ ꯆꯥꯕ꯭ꯔꯥ ꯌꯦꯡꯍꯜꯂꯒꯦ ꯆꯥꯔꯒꯗꯤ ꯅꯪ ꯑꯗꯨꯝ ꯂꯤꯠꯆꯧꯑꯣꯕꯀꯣ ꯑꯗꯨꯅꯦ ꯊꯥꯖꯗꯕ ꯍꯥꯏ ꯇꯥꯔꯦ ꯍꯪꯒꯄꯥꯟꯒꯨꯝꯕ ꯄꯥꯝꯕ ꯃꯤꯁꯦ ꯄꯥꯛ ꯊꯦꯡꯅꯒꯟꯗꯦꯕꯀꯣ ꯑꯗꯨꯒꯤ ꯇꯥꯟ ꯌꯥꯝ ꯆꯥꯔꯦ ꯉꯁꯤꯗꯤ ꯅꯪ ꯊꯦꯡꯅꯕꯒꯤ ꯑꯗꯨꯅ ꯑꯩ ꯅꯣꯡꯃ ꯃꯇꯥꯡ ꯆꯥꯀꯥꯟꯗ ꯄꯣꯔꯛꯀꯦ ꯑꯗꯨꯒ ꯑꯗꯨꯝ ꯂꯤꯠꯂꯒ ꯌꯦꯡꯉꯣꯕꯀꯣ ꯌꯥꯏꯗꯅꯀꯣ
ꯍꯣꯏ ꯀꯥꯏꯗꯦ ꯀꯩ ꯍꯥꯏꯗꯦ ꯑꯩꯈꯣꯏ ꯏꯨꯡꯗ ꯊꯪꯉꯛꯄ ꯌꯥꯝ ꯄꯥꯝꯃꯦ ꯑꯩꯈꯣꯏꯕꯦꯝ ꯑꯃ ꯑꯩꯈꯣꯏ ꯕꯦꯝꯃ ꯑꯩꯒꯤ ꯏꯆꯟꯅꯨꯄꯤ ꯑꯃ ꯂꯨꯍꯣꯡꯈꯤꯕꯗꯣ ꯃꯥꯁꯨ ꯍꯪꯒꯃꯄꯥꯡ ꯉꯥꯛꯇꯅꯤ ꯀꯥꯡꯒꯟꯗꯒꯤ ꯍꯪꯒꯥꯄꯟ ꯐꯨꯔꯤꯠ ꯐꯤꯔꯣꯟꯗꯒꯤ ꯀꯩꯗꯒꯤ ꯏꯟꯅꯐꯤ ꯀꯩꯀꯩ ꯃꯌꯥꯝꯁꯦ ꯍꯉꯥꯄꯥꯟ ꯃꯥꯥꯏ ꯏꯜꯂꯒ ꯂꯥꯛꯇꯣꯏꯁꯦ ꯍꯧꯖꯤꯛꯄꯨꯗꯤ ꯑꯁꯪ ꯑꯔꯥꯛ ꯈꯔ ꯈꯔ ꯏꯜꯂꯦꯕꯀꯣ ꯍꯥꯏ ꯍꯥꯏꯗꯤ ꯍꯪꯒꯞꯄꯥꯟꯁ ꯈꯟꯗꯣꯏꯅꯦꯕ ꯑꯗꯨꯝ ꯍꯪꯒꯄꯥꯟ ꯉꯥꯎꯋꯦꯅ ꯑꯩꯈꯣꯏꯅ ꯉꯥꯡꯕꯤꯗꯣꯏꯅꯤ ꯃꯌꯥꯝ ꯆꯪꯕꯅ ꯐꯨꯔꯤ ꯑꯃꯗ ꯆꯠꯂꯨꯁꯦ ꯌꯥꯝꯅ ꯑꯉꯥꯡ ꯑꯣꯏꯔꯁꯨ ꯌꯥꯝꯅꯄꯥꯟꯗ ꯁꯦꯠꯃꯟꯕꯒꯤꯀꯣ ꯃꯥꯏ ꯐꯣꯇꯣ ꯃꯌꯥꯝꯗꯣ ꯍꯪꯉꯞꯄꯥꯟꯗꯅ ꯎꯔꯦ ꯈꯪꯉꯤ ꯍꯪꯒꯞꯄꯥꯟ ꯁꯦꯠꯇꯕ ꯐꯣꯇꯣ ꯑꯃ ꯌꯥꯎꯗ꯭ꯔꯦꯅ ꯍꯪꯉꯞꯄꯥꯟ ꯁꯦꯠꯇꯣꯏꯅꯤ ꯃꯦꯗꯤ ꯁꯦꯠꯂꯦ ꯍꯪꯒꯄꯥꯟ ꯐ꯭ꯔꯦꯁ ꯁꯦꯠꯂꯦ ꯍꯪꯉꯄꯥꯟ ꯑꯗꯒꯤ ꯏꯁꯀꯔꯠ ꯑꯗꯒꯤ ꯀꯩꯅꯣ ꯃꯣꯏꯒꯤ ꯄꯨꯂꯞ ꯄꯨꯨꯟꯕꯤꯗꯣ ꯑꯗꯨꯁꯨꯠꯂ ꯍꯪꯉꯛꯄꯥꯟ ꯑꯗꯒꯤ ꯑꯩꯈꯣꯏ ꯏꯆꯟꯅꯨꯄꯤ ꯑꯃꯗ ꯍꯣꯡꯈꯤꯕ ꯅꯪꯕꯨꯣꯟꯅ ꯄꯥꯏꯕꯗꯣ ꯁꯣꯉꯠꯄ ꯌꯥꯝ ꯄꯥꯝꯃꯦꯅ ꯁꯣꯒꯠꯄ ꯑꯗꯒꯤ ꯑꯩꯈꯣꯏꯁꯤꯗ ꯑꯉꯥꯡ ꯅꯨꯄꯤ ꯃꯆꯥꯝ ꯂꯩꯔꯤꯁꯦ ꯑꯁꯤ ꯁꯣꯉꯞꯄ ꯑꯩꯈꯣꯏꯕ ꯃꯆꯥꯗꯨꯁꯨ ꯍꯪꯉꯛꯄꯅ꯫ ꯍꯪꯉꯝꯄꯥꯟ ꯑꯩꯈꯣꯏ ꯍꯪꯉꯝꯄꯥꯟ ꯄꯥꯝꯗꯕ ꯃꯤ ꯑꯝꯇ ꯂꯩꯇꯦ ꯍꯣꯏ ꯑꯩꯈꯣꯏ ꯏꯅꯥꯎꯄꯥꯕꯨꯗꯤ ꯃꯥꯗꯤ ꯍꯪꯉꯛꯄ ꯄꯥꯝꯗꯦ ꯃꯥꯒꯤꯗꯤ ꯑꯃꯨꯕ ꯍꯥꯏꯔ ꯂꯣꯏꯔꯦ ꯃꯥꯒꯤꯅ ꯑꯃꯨꯕ ꯉꯥꯛꯇꯅꯦꯕ ꯂꯩꯗꯣꯏꯁꯦ꯫ ꯑꯗꯨꯗꯨꯒ ꯑꯩꯈꯣꯏ ꯑꯇꯩ ꯑꯇꯣꯞꯄ ꯃꯈꯩꯗꯤꯀꯣ ꯃꯄꯥꯟꯁꯦ ꯌꯥꯝ ꯄꯥꯝꯃꯦ꯫
ꯍꯣꯏ ꯑꯗꯨꯅꯦ ꯃꯤ ꯃꯈꯜ ꯃꯈꯜꯒꯤ ꯋꯥꯈꯜ ꯃꯈꯜ ꯂꯩꯈꯤ ꯑꯗꯨꯅꯦ꯫ ꯍꯣꯏ ꯐꯔꯦ ꯑꯗꯨꯗꯤ ꯅꯪꯁꯨ ꯊꯕꯛ ꯏꯪꯈꯥꯡ ꯇꯧꯊꯣꯛꯆꯔꯣꯀꯣ꯫
ꯎꯝ ꯑꯩ ꯆꯥꯛ ꯆꯥꯕ ꯁꯨꯝꯗ ꯀꯧꯋꯦ ꯊꯝꯃꯒꯦꯀꯣ
ꯍꯣꯏ